ꯍꯂꯣ ꯇꯥꯏꯌꯦ ꯇꯥꯏꯌꯦ꯫
ꯑꯣ꯫ ꯇꯥꯏ ꯇꯥꯏ ꯇꯥꯏ ꯐꯖꯅ ꯇꯥꯏ ꯁꯦꯡꯉꯤ ꯑꯗꯣ ꯅꯪꯗꯤ꯫ ꯀꯩ ꯃꯊꯦꯜ ꯇꯧꯒ꯭ꯔꯦ ꯍꯣꯏ ꯆꯥꯔꯦ ꯆꯥꯔꯦ ꯑꯩꯗꯤ
ꯑ ꯉꯁꯤꯗꯤ ꯌꯦꯔꯨꯝ ꯑꯣꯏꯅ ꯆꯥꯏꯗ
ꯑꯁ ꯑꯗꯨꯅꯤꯅꯦ ꯍꯛꯆꯥꯡ ꯐꯕ ꯅꯠꯇ꯭ꯔꯣ ꯑꯗꯨꯒꯨꯝꯕꯗꯨꯅꯦꯕ
ꯍꯥꯥ
ꯑꯗꯨꯒꯨꯝꯕꯗꯨꯅꯦꯕ ꯈꯔ ꯇꯣꯏꯅ ꯆꯥꯒꯗꯕꯖꯦ ꯑꯩꯈꯣꯏꯖꯦ
ꯎꯝ ꯍꯥ
ꯅꯥꯄꯤ ꯁꯕꯖꯤ ꯀꯔꯤ ꯀꯔꯥ ꯗꯨ ꯅꯠꯇꯕ ꯑꯗꯨꯅꯦ ꯑꯗꯨ ꯍꯥꯏꯔꯒ ꯅꯪ ꯀꯩꯅꯣꯒ ꯍꯣꯂꯤꯒ ꯄꯥꯎ ꯐꯥꯎꯅꯕꯔꯣ ꯀꯩꯅꯣ ꯑ ꯀꯩꯅꯣꯒꯤꯗꯣ ꯆꯦ ꯆꯥꯡꯒꯤꯗꯣ ꯗꯣꯀꯨꯃꯦꯟꯒꯤꯗꯣ
ꯐꯥꯎꯅꯗ꯭ꯔꯤ ꯍꯧꯖꯤꯛ ꯍꯧꯖꯤꯛ ꯉꯥꯏꯍꯥꯛ ꯂꯩꯔꯒ ꯐꯥꯎꯅꯒꯦ ꯇ꯭ꯔꯥꯏ ꯇꯧꯒꯦ‌ ꯑꯩ ꯍꯣꯏ ꯑꯩ ꯆꯥꯛꯆꯥꯔ ꯂꯩꯕ ꯑꯗꯨꯒꯤ
ꯑꯣ
ꯀꯣꯜꯗꯨ ꯇꯧꯔꯒ ꯍꯪ ꯑ ꯑꯗꯨ ꯋꯥꯔꯤ ꯁꯥꯟꯅꯑꯣꯕ ꯑꯗꯨ ꯑꯗꯨꯒꯤ
ꯎꯝ
ꯗꯣꯀꯨꯃꯦꯟꯒꯤꯗꫭ ꯑꯗꯨꯒ ꯍꯥꯏꯔꯒ ꯑꯁ ꯑꯩꯈꯣꯏ ꯅꯥꯏꯕꯔ ꯑꯅꯤꯗꯨꯗꯤ ꯕꯤꯟꯗꫭ ꯕꯤꯟꯒ ꯆꯤꯗꯨꯗꯤ ꯑꯁ ꯈꯔ ꯇꯧꯔ ꯂꯩꯔꯦꯅꯦ ꯉꯁꯤꯗꯤ
ꯅꯩꯔꯕꯣ
ꯅꯠꯇꯦꯗ ꯑꯩꯈꯣꯏ ꯉꯁꯥꯏ ꯋꯥꯛꯀꯤꯡ ꯆꯠꯂꯑꯦ ꯑꯗꯨꯒ ꯍꯜꯂꯛꯑꯦ ꯏꯔꯨꯊꫭꯛꯑꯒ ꯏꯁ ꯏꯁꯇꯣꯞ ꯏꯁꯇꯣꯞꯀ ꯅꯤꯕ ꯂꯥꯛꯄ ꯁꯥꯔꯗꯨꯅ ꯏꯟꯁꯥꯡ ꯊꯣꯡꯉꯤ ꯀꯔꯤ ꯀꯅꯥꯅꯣ ꯇꯧꯔ ꯇꯧꯃꯥꯜꯂꯦ
ꯎꯝ
ꯑꯩꯉꯣꯟꯗ ꯀꯣꯜ ꯇꯧꯔꯛꯑꯒ
ꯎꯝ
ꯍꯧꯖꯤꯛ ꯈꯔ ꯆꯤꯟꯕ ꯃꯥꯜꯂꯦꯅꯦ ꯇꯦꯛꯁꯨ ꯌꯦꯡꯗꯦ ꯀꯣꯜꯁꯨ ꯄꯥꯏꯈꯠꯇꯦ ꯇꯧꯔꯤꯁꯦ
ꯕꯔ ꯅꯣꯏꯅ ꯅꯤꯕ꯭ꯔꯣ ꯑꯩꯒꯤ ꯂꯩꯕ꯭ꯔꯣ ꯄꯤꯈ꯭ꯔꯕꯣ
ꯍꯣꯏ ꯎꯝ ꯀꯩꯅꯣꯒ ꯉꯁꯥꯏꯗꯣ ꯂꯥꯛꯄꯅꯤꯅꯦ ꯑꯥ
ꯍꯟꯖꯥꯡ ꯊꯣꯡꯗꯣꯏ ꯖꯥꯠꯣ ꯉꯁꯤꯗꯤ ꯉꯥꯅꯨ ꯑꯣꯏꯅ ꯇꯧꯗꯣꯏ ꯖꯥꯠꯂꯥ
ꯊꯪꯅꯦ ꯍꯣꯏ ꯑꯣꯏꯔꯝꯅꯤ ꯁꯃꯗꯅꯒ ꯂꯥꯛꯄꯅꯤ ꯍ ꯭ꯔ ꯁ ꯃꯗꯟ ꯀꯀ ꯀ ꯇꯗꯒ ꯑꯗꯨ ꯅ ꯀꯇꯅꯧꯕꯂ ꯑꯗ
ꯕꯔꯅ ꯋꯥꯏꯕꯒꯤ ꯃꯃꯜ ꯄꯤꯔꯛꯑꯣ ꯍꯥꯏꯌꯣ
ꯀꯧꯔꯁꯨ ꯀꯧꯗ꯭ꯔꯁꯨ ꯀꯥꯏꯗꯦꯗ ꯑꯩꯁꯨ ꯌꯨꯝꯗꯗꯤ ꯊꫭꯛꯑꯦ ꯏꯁꯄꯦꯁꯦꯜ ꯊꯣꯡꯕꯅꯤꯅꯕ ꯉꯁꯤꯗꯤ
ꯑꯥ ꯑꯩ ꯍꯥ
ꯍꯣꯏ ꯃꯤ ꯈꯔ ꯌꯥꯝꯅ ꯂꯩꯕ ꯃꯥꯜꯂꯦ ꯃꯣꯏꯁꯦ ꯃꯃꯥꯟꯅꯕꯁꯤꯡꯗ
ꯃꯣꯏ ꯑꯗꯨꯝ ꯂꯩꯔꯝꯅꯤꯗ ꯌꯨꯝꯗ
ꯎꯝ ꯇꯔꯨꯝꯒꯤꯁꯨ ꯈꯔ ꯌꯥꯎꯕ ꯃꯥꯜꯂꯦ
ꯂꯥꯛꯄ꯭ꯔ ꯃꯣꯏ
ꯎꯝ ꯃꯈꯣꯟ ꯇꯥꯏꯌꯦꯕ ꯉꯁꯥꯏ ꯀꯣꯜ ꯇꯧꯕꯗ ꯍꯉꯛꯄꯗ ꯑꯩꯉꯣꯟꯗ ꯃꯣꯏꯒꯤ ꯃꯈꯣꯟꯜ ꯈꯔ ꯇꯥꯏꯌꯦꯕ
ꯑꯥ ꯅꯉꯣꯟꯅ ꯀ
ꯍꯌꯦꯡꯗꯤ
ꯔꯄꯗꯤ ꯀꯔ ꯇꯔ
ꯑꯗꯨꯅꯦ ꯀꯥꯏꯅꯤꯗ ꯃꯣꯏ ꯃꯤ ꯈꯔ ꯆꯤꯟꯕ ꯃꯥꯜꯂꯦ ꯑꯗꯨꯗꯨꯅ ꯍꯒꯤ ꯅ ꯀꯩꯅꯣ ꯀ ꯀ꯭ꯂꯥꯁ ꯇꯀꯦꯔ ꯀ꯭ꯂꯥꯁ ꯆꯠꯀ꯭ꯔꯗ ꯊꯕꯛ ꯆꯠꯀ꯭ꯔꯌꯦ
ꯊꯕꯛ ꯑꯣꯏꯅ ꯆꯠꯀꯅꯤ ꯐ꯭ꯔꯥꯏꯗꯦꯗ ꯑꯣꯏꯅ ꯀ꯭ꯂꯥꯁꯃꯨꯛ ꯆꯠꯇꯣꯏꯔꯤꯕ꯭ꯔꯥ
ꯑꯣ ꯉꯁꯤꯒꯤ ꯅꯪ ꯂꯥꯛꯆꯕ꯭ꯔꯥ
ꯑ ꯆꯠꯇꯦ ꯇ꯭ꯌꯨꯁꯗꯦꯒ ꯐ꯭ꯔꯥꯏꯗꯦ ꯆꯠꯂꯦ
ꯆꯨꯞꯁꯦ ꯑꯣ ꯉꯔꯥꯡꯒ ꯑꯩꯗꯤ ꯍꯌꯦꯡꯁꯨ ꯍꯌꯦꯡ ꯑꯣꯏꯕ꯭ꯔꯥ ꯍꯥꯏꯔꯒ
ꯍꯌꯦꯡꯗꯤ ꯊꯔꯁꯗꯦꯅꯤꯅ ꯐ꯭ꯔꯥꯏꯗꯦꯗ ꯑꯣꯏꯅ ꯑꯃꯨꯛ ꯆꯠꯂꯅꯤ
ꯎꯝ ꯎꯝ ꯀꯩꯅꯣꯗꯨꯗꯤ ꯑꯩꯈꯣꯏꯒꯤ ꯍꯣꯂꯤꯗꯨꯗꯤ ꯃꯥꯗꯤ ꯀꯌꯥꯃꯨꯛ ꯌꯧꯔꯕ꯭ꯔꯀꯣ ꯃꯥꯅꯦ ꯊꯕꯛ ꯇꯧꯕꯗꯣ
ꯈꯪꯗꯦꯅꯦ ꯃꯥꯒꯤ ꯁꯥꯔꯕꯤꯁꯤꯡꯗꯨ ꯀꯌꯥ ꯌꯧꯔꯕ ꯈꯪꯗꯦ
ꯃꯥꯣꯏ ꯊꯕꯛ ꯇꯧꯕꯗꯨꯁꯨ ꯈꯪꯗꯦꯅꯦ ꯒ꯭ꯌꯥꯟ ꯇꯥꯗꯣꯏꯅꯦ ꯃꯥꯁꯨ
ꯃꯥꯁꯨ ꯀꯨꯂꯦꯖ ꯆꯠꯄ ꯍꯧꯔꯅꯤ ꯀꯩꯀꯥ ꯍꯥꯏꯔꯤꯅꯦ
ꯎꯝ ꯑꯗꯣ ꯃꯣꯏꯒꯤ ꯋꯥꯆꯦꯞ ꯒ꯭ꯔꯨꯞ ꯃꯥꯒꯤꯦ ꯋꯥꯆꯤꯡ ꯭ꯔꯨꯞ ꯁꯦꯝꯈ꯭ꯔꯦ ꯍꯥꯏꯕꯅꯦꯕ ꯁꯤꯦ ꯍꯧꯅꯕꯒꯤ
ꯃꯥꯒꯤ ꯀꯩꯅꯣꯒꯤ ꯕꯤ ꯑꯦꯠ ꯈꯤꯇ ꯅꯍꯥꯟ ꯑꯩꯉꯣꯟꯗꯁꯨ ꯍꯥꯏꯔꯛꯑꯦ
ꯎꯝ
ꯀ꯭ꯂꯁ ꯍꯩꯗ ꯍꯒꯦ ꯂ ꯌꯥꯗꯦ ꯀꯣꯟꯅ
ꯑꯗꯨ
ꯀꯣꯟꯅ ꯃꯣꯏ ꯀꯩꯅꯣ ꯍꯩꯔ ꯍꯩꯆꯥꯥꯔꯗꯨꯅ ꯑꯃꯨꯛꯀ ꯍꯥꯏꯔꯛꯄ ꯃꯇꯝꯟꯗꯅ ꯑꯃꯨꯛꯀ ꯃꯇꯝꯗꯨꯣ ꯈꯔ ꯂꯧꯔꯒ ꯑꯥꯗ ꯑꯅꯤ ꯑꯍꯨꯝ ꯆꯠꯄꯀꯣ
ꯍꯣꯏ ꯃꯥꯅꯦ
ꯒꯤ
ꯃꯣꯏꯒꯤꯁꯤ ꯀ꯭ꯂꯥꯁ ꯇꯣꯏꯅꯤꯉꯥꯏ ꯃꯥꯟꯗꯦꯗ ꯃꯣꯏꯁꯦ ꯁꯔꯇꯤꯡꯗ ꯈꯔ ꯇꯧꯍꯧꯔꯒ
ꯂ ꯗꯤ ꯍꯥꯏꯒꯦ ꯍꯥꯏꯥꯟꯃꯤ ꯁꯇꯤꯡꯗꯤꯕꯨꯣ ꯑꯗꯨꯝ ꯀꯁꯤꯡ ꯑꯣꯏꯅ ꯃꯥꯁ ꯀꯃꯥꯏ ꯇꯧꯒꯦ ꯀꯃꯥꯏꯅ ꯇꯧꯅꯤ ꯍꯥꯏꯕꯗꯣ ꯌꯦꯡꯉꯒ
ꯑꯗꯨ ꯍꯦꯛ ꯂꯣꯏꯔꯕ ꯃꯥꯁꯦ ꯈꯔ ꯅꯩꯊꯅꯤꯡꯉꯥꯏ ꯃꯥꯜꯂꯦ
ꯎꯝ ꯃꯃꯥꯅꯗ ꯁꯤꯗꯤꯦ ꯇꯧꯕꯤꯔꯅꯤ
ꯑꯗꯨꯅꯦꯕ ꯀ꯭ꯂꯥꯁ ꯍꯧꯕꯒ ꯃꯥꯁꯦ ꯕꯥꯏꯛꯁꯨ ꯑꯃ ꯌꯦꯡꯒꯦ ꯇꯧ ꯇꯧ ꯃꯥꯔ ꯃꯥꯁ ꯄꯥꯏꯛ ꯀꯔꯤꯗꯩꯅꯤ
ꯑꯩꯅ ꯒꯔꯤ ꯃꯆꯥ ꯍꯧꯖꯤꯛ ꯂꯩꯔꯤꯗꯨꯅꯗꯤ ꯃꯥꯒꯤꯗꯃꯛꯇꯤ ꯀꯣꯟꯅꯔꯣꯏꯅꯤ ꯌꯥꯝ ꯁꯥꯡ ꯆꯠ ꯃ ꯑꯥꯗ ꯇꯥꯁꯤꯜꯂꯛꯑꯗꯤ ꯃꯆꯥꯗꯤ ꯅꯨꯡꯄꯤꯠ ꯍꯧꯕ ꯅꯨꯡꯉꯥꯏꯇꯦ
ꯍꯣꯏꯅꯦ ꯑꯗꯨꯒꯤ ꯅꯍꯥꯟꯗꯣ ꯑꯁ ꯌꯦꯡꯕ ꯆꯠꯄꯅꯤꯅꯦ ꯅꯨꯄꯥꯒ
ꯎ ꯃꯄꯥꯟꯒꯤ ꯇꯑꯣꯒꯨꯝꯕ ꯌꯦꯡꯉꯅꯗꯤ ꯍꯥꯏ ꯃꯥꯜꯂꯦ ꯑꯗꯨꯕꯨ ꯃꯥꯅ ꯃꯣꯏꯅ ꯍꯥꯏꯔꯛꯄꯗꯣ ꯁꯅꯥꯃꯤꯍꯤ ꯍꯥꯏꯔꯛꯄꯗꯣ ꯑꯗꯨꯅꯗꯤ ꯍꯧꯖꯤꯛꯀꯤꯗꯤ ꯂꯩꯇꯦ ꯑꯗꯨꯕꯨ ꯈꯨꯗꯛꯇ ꯍꯞꯇꯥ ꯑꯃꯅꯤ ꯃꯅꯨꯡ ꯗ ꯊꯝꯒꯦ ꯍꯥꯏꯔꯗꯤ ꯒꯦꯔꯦꯂꯥꯒꯨꯝꯕ ꯍꯤꯃꯥꯂꯌꯥꯟꯒꯨꯝꯕꯗꯣ
ꯎꯝ ꯑꯗꯨꯁꯨ ꯑꯗꯨꯗ ꯅꯠꯇ꯭ꯔꯁꯨ ꯑꯇꯣꯞꯄꯗ ꯌꯦꯡꯕ ꯌꯥꯏꯅ
ꯀꯛꯆꯤꯡ ꯃꯤꯠꯇꯨꯗ ꯃꯥ ꯅꯞꯃꯟꯕꯒꯤ ꯑꯃꯨꯛꯀ ꯁꯔꯕꯤꯁꯤꯡ ꯃꯤꯗꯨ ꯅꯨꯡꯉꯥꯏꯇꯦꯅ ꯍꯥꯏꯔꯛꯄ꯭ꯔꯥ ꯎꯝ
ꯎꯝ ꯎꯝ
ꯀꯛꯆꯤꯡꯗꯨꯗꯤ ꯐꯠ ꯐꯪꯒꯅꯦꯕ ꯁꯤꯅꯃꯤꯌꯦꯡꯗꯩ ꯈꯔ ꯀꯗꯏꯝ ꯅꯗ꯭ꯔ ꯇꯧꯔꯛ ꯑꯅ ꯈꯔ ꯑꯇꯥꯡꯕꯗ ꯑꯣꯏꯅ ꯂꯧꯍꯜꯂꯝꯕꯣꯏ ꯀꯃꯤꯁꯟ ꯆꯥꯅꯕ
ꯑꯗꯨꯅꯤ ꯀꯛꯆꯤꯡ ꯂꯥꯞꯄ ꯁꯥꯔꯕꯤꯁꯤꯡꯒꯤꯗꯤ ꯀꯩ ꯍꯥꯏꯁꯤꯔꯥ ꯌꯥꯝꯅ ꯌꯥꯝꯅ ꯀꯩ ꯍꯥꯏꯁꯤꯔ ꯈꯔ ꯃꯇꯝꯗꯣ
ꯎꯝ
ꯌꯥꯝꯅ ꯌꯥꯗ꯭ꯔꯁꯨ
ꯎꯝ
ꯉꯍꯥꯛꯇꯪ ꯉꯍꯥꯛꯇꯪꯒꯤ ꯆꯠꯀꯗꯕꯗꯨꯣ ꯔꯥꯏꯠ ꯑꯣꯏꯅ ꯁꯨꯝ ꯆꯠꯄ ꯌꯥꯏ ꯃꯌꯥꯝ ꯍ
ꯎꯝ ꯃꯥꯒꯤ ꯄꯨꯡ ꯑꯅꯤꯃꯨꯛꯀꯤ ꯊꯑꯣꯏꯅ ꯇꯧꯕꯗꯤ
ꯄꯨꯡ ꯑꯅꯤꯃꯨꯛ ꯌꯥꯎꯗꯦ ꯄꯨꯡꯈꯥꯏ ꯑ ꯑꯃ ꯃꯈꯥꯏ ꯎꯝ ꯂꯝꯕꯤ ꯈꯨ ꯐꯥ ꯖꯗꯨꯗꯤ
ꯅꯍꯥꯟ ꯑꯩ ꯌꯥꯝꯕ ꯀꯩꯅꯣ ꯃꯥꯒꯤ ꯑꯦꯛꯖꯥꯝ ꯊꯤꯟꯕꯗꯣ
ꯎꯝ
ꯒꯥꯔꯤ ꯃꯆꯥꯗ ꯊꯤꯟꯕꯅꯦꯕ ꯄꯨꯡ ꯑꯃ ꯃꯈꯥꯏꯃꯨꯛꯛꯇꯤ ꯊꯧꯏꯤ
ꯍꯣꯏ
ꯌꯥꯝ ꯀꯥꯅ ꯂꯥꯛꯄ ꯅ
ꯎꯝ ꯍꯧꯖꯤꯒ ꯀ꯭ꯂꯥꯁ ꯂꯥꯛꯏꯁꯤꯡꯗꯣ ꯃꯉꯥ ꯃꯉꯥ ꯀꯛꯆꯤꯡꯗꯒꯤ ꯑꯦꯝ ꯌꯨ ꯂꯥꯛꯄꯁꯦ ꯃꯣꯏꯗꯤ ꯑꯞ ꯗꯥꯎꯟ ꯆꯠꯂꯒꯂꯩꯌꯦꯅꯥ ꯀꯛꯆꯤꯡꯗꯒꯤ ꯑꯦꯝ ꯌꯨ ꯏꯝꯐꯥꯜ
ꯎꯝ ꯕꯨꯁꯃꯨꯛ ꯆꯦꯂꯦ ꯑꯣꯇꯣꯃꯨꯛ ꯆꯦꯂꯦ
ꯑꯗꯨꯅꯦ ꯅꯨꯡꯉꯥꯏꯔꯦ ꯃꯣꯏꯗꯤ ꯂꯝꯕꯤꯁꯨ ꯏꯁꯇ꯭ꯔꯦꯠ ꯑꯣꯏꯕꯒꯤ
ꯍꯣꯏ ꯑꯗꯨ ꯑꯦꯝ ꯌꯨ ꯌꯧꯔꯝꯗꯥꯏꯗꯥꯒꯤ ꯂꯝꯕꯤꯗꯤ ꯈꯔ ꯅꯨꯡꯉꯥꯏꯇꯦ ꯈꯔꯥ ꯖꯤꯛ ꯖꯥꯛ ꯖꯤꯛ ꯖꯥꯛ ꯇꯧꯔꯦ ꯀꯟꯅ ꯊꯔꯗꯤ ꯀꯤꯒꯥꯅꯤ ꯑ ꯑꯦꯃꯌꯨꯒꯤꯖꯪꯈꯥꯟꯗꯁꯨ ꯅꯨꯡꯉꯥꯏꯒꯅꯤ ꯇ ꯐꯤꯛ ꯄꯣꯏꯟ ꯅꯕꯣ
ꯃꯥꯅꯦ ꯑꯗꯨꯁꯨ ꯈꯔ ꯋꯥꯠꯂꯦ ꯅꯍꯥꯟꯗꯣ ꯁꯦꯝꯒꯦ ꯍꯥꯏꯅ ꯀꯅꯥꯅꯣꯝꯃ ꯂꯥꯛꯂꯝꯕꯅꯤ ꯀꯩꯅꯣ ꯀꯦꯟꯗꯤꯗꯦꯠ ꯑꯣꯏꯕ꯭ꯔꯥ ꯀꯔꯤ ꯑꯣꯏꯕ꯭ꯔꯥ ꯅꯍꯥꯟꯗꯣ ꯍꯥꯏꯔꯝꯕꯅꯦꯕ ꯍꯣꯏ ꯑꯗꯨꯒ ꯍꯥꯏꯕꯤꯔꯒ
ꯏꯔꯒꯦ
ꯇꯨꯃꯤꯟꯅ ꯂꯩꯊꯣꯛꯈ꯭ꯔꯦ ꯑꯃꯨꯛꯒ
ꯃꯃꯤꯡꯒꯤ ꯍꯦꯛꯇ ꯂꯥꯛꯑꯒ ꯕꯣꯠ ꯀꯣꯝꯅꯕ ꯂꯥꯛꯄ ꯑꯣꯏꯔꯝꯃꯦ
ꯎꯝ ꯎꯝ ꯇꯧꯕꯤꯔ ꯇꯨꯃꯤꯟ ꯂꯩꯈ꯭ꯔꯦ ꯑꯃꯨꯛꯀ ꯑꯗꯨꯒꯤ
ꯑ ꯑꯩ ꯑꯩ ꯌꯨꯝ ꯂꯩꯅꯤ ꯅ
ꯅ ꯂꯩꯔꯣꯏ ꯍꯌꯦꯡ ꯑꯃꯨꯛꯀ ꯆꯠꯊꯣꯛꯅꯤꯡꯉꯥꯏ ꯂꯩꯌꯤ
ꯑꯦꯝ ꯌꯨ ꯗꯔꯣ
ꯍꯣꯏ ꯑꯩꯒꯤ ꯔꯦꯖꯤꯁꯇ꯭ꯔꯦꯁꯟꯒꯤ
ꯑꯣ ꯎꯝ
ꯔꯦꯖꯤꯁꯇ꯭ꯔꯦꯁꯟꯒꯤ ꯑꯃꯨꯛꯀ ꯆꯦꯟꯒꯦ ꯅꯠꯇꯦ ꯅꯍꯥꯟꯒꯤꯗꯣ ꯇꯧꯍꯧꯗꯕ
ꯑꯣ
ꯂꯣꯏꯔꯥꯅꯤ ꯑꯗꯨꯕꯨ ꯃꯤꯁꯤꯡ ꯍꯧꯕꯒꯤ ꯊꯕꯛꯇꯣ ꯑꯩ ꯑꯩꯅ ꯂꯥꯁꯇ ꯇꯧꯁꯤꯟꯕ
ꯎꯝ ꯅꯩꯌꯦ ꯈ ꯇꯧꯔ ꯅꯪ ꯊꯤꯖꯤꯁ ꯏꯕꯒ ꯂꯣꯏꯈꯤ ꯀꯩꯅꯣꯗꯤ ꯂꯩꯏ ꯏꯔꯝꯕꯅꯤ ꯅ ꯀꯣ
ꯍꯣꯏ ꯂꯣꯏꯁꯤꯜꯂꯦ ꯑꯗꯨ ꯂꯣꯏꯁꯤꯜꯂꯤ ꯑꯗꯨꯕꯨ ꯀꯔꯤ ꯍꯥꯏ ꯁꯤꯔꯥ
ꯎꯝ
ꯊꯕꯛ ꯈꯔ ꯂꯩꯌꯦꯕ ꯑꯣꯖꯥꯒ ꯊꯕꯛ ꯇꯧꯅꯕ ꯑꯩꯈꯣꯏ ꯔꯤꯁꯔꯁ ꯔꯤꯁꯔꯁ ꯏꯁꯀꯣꯂꯔ ꯑꯣꯏꯁꯤꯁꯨ ꯀꯣ ꯑꯃꯒ ꯃꯇꯦꯡ ꯄꯥꯡꯅꯕ ꯊꯕꯛ ꯀꯔꯤ ꯍꯥꯏ ꯅꯍꯥꯟꯗꯤ ꯍꯥꯏꯔꯝꯕꯅꯤ ꯑꯗꯨꯕꯨ ꯑꯩ ꯑꯁ
ꯎꯝ
ꯒ꯭ꯌꯥꯟ ꯇꯥꯗ꯭ꯔꯦ ꯉꯁꯤꯁꯨ ꯆꯠꯂꯦ ꯈꯔ ꯈꯔ ꯇꯧꯋꯦ ꯑꯗꯨꯕꯨ ꯊꯥꯕꯛ
ꯎ ꯎ ꯍꯒꯦ ꯁꯤꯃꯤꯁꯇꯔꯗꯣ
ꯑꯥ
ꯀꯔꯝ ꯀꯟꯗ ꯂꯣꯏꯗꯣꯏꯕ
ꯂꯣꯏꯔꯦ ꯑꯩꯗꯤ ꯂꯣꯏꯕꯨꯗꯤ ꯂꯣꯏꯔꯦ ꯉꯩꯇꯔꯦ ꯑꯃꯨꯀꯣ
ꯅꯪ ꯑꯦꯛꯖꯥꯝ ꯊꯥꯅꯤꯗꯤ
ꯍꯣꯏ ꯑꯃ ꯇ꯭ꯋꯦꯟꯇꯤ ꯑꯗꯨꯗꯤ ꯑꯃ ꯑꯗꯨꯗꯤ ꯀꯩꯅꯣꯅꯦꯕ ꯁꯤꯀꯦꯟ ꯁꯦꯝꯒꯤꯗꯨꯅꯦꯕ ꯁꯤꯀꯦꯟꯗꯥ ꯕꯦꯛ ꯑꯃ ꯆꯥꯕꯒꯤ
ꯑꯠꯆꯥ ꯑꯠꯆꯥꯥ ꯕꯦꯛꯀꯤ ꯅꯦꯕꯖꯤꯛ ꯊꯥꯗꯣꯏꯁꯦ
ꯎꯝ ꯑꯇꯣꯞꯄꯗꯤ ꯂꯣꯏꯔꯦ ꯍꯣꯏ ꯂꯣꯏ ꯁꯟꯁꯨ ꯂꯣꯏꯔꯦ ꯀꯔꯤ ꯀꯔꯥꯁꯨ ꯂꯣꯏ ꯂꯣꯏꯁꯤꯟ ꯄꯤꯕꯤꯈ꯭ꯔꯕꯅꯦ ꯑꯗꯨꯕꯨ ꯑꯃꯨꯛꯀ ꯀꯣꯝꯄ꯭ꯂꯦꯟ ꯂꯥꯛꯅꯤꯡꯉ ꯃꯥꯜꯂꯦꯅꯦ ꯑꯩꯗꯤ ꯔꯦꯖꯤꯁꯇ꯭ꯔꯦꯁꯟ ꯅꯝꯕꯔꯗꯣ ꯍꯥꯞꯄꯤꯗꯕꯒꯤ ꯑꯩ ꯀꯩꯅꯣꯗ ꯔꯦꯖꯤꯁꯇ꯭ꯔꯦꯁꯟ ꯅꯝꯕꯔ ꯍꯧꯖꯤꯛꯐꯥꯎ ꯐꯪꯗ꯭ꯔꯤꯕ ꯑꯩꯁꯦ
ꯀꯩꯅꯣ ꯌꯥꯝ ꯊꯦꯡꯉꯤꯅ ꯅꯇꯣꯝꯗꯔꯣ ꯅꯠꯇ꯭ꯔꯒ ꯃꯤꯑꯇꯣꯞꯄꯗꯨꯔꯣ
ꯃꯤ ꯑꯇꯣꯞꯄ ꯈꯔꯁꯨ ꯂꯩꯔꯤ ꯑꯗꯨꯒꯤ ꯑꯦꯄ꯭ꯂꯥꯏ ꯇꯧꯍꯧꯗꯕꯥꯒꯤꯅꯤꯅꯦ ꯑꯗꯣ ꯍꯌꯦꯡ ꯑꯦꯄ꯭ꯂꯥꯏ ꯇꯧꯒꯅꯦꯕ
ꯍꯌꯦꯡ ꯑꯦꯄ꯭ꯂꯥꯏ ꯇꯧꯁꯤꯜꯂꯒ ꯍꯞꯇꯥ ꯑꯃꯅꯤ ꯃꯅꯨꯡꯗꯗꯤ ꯂꯥꯛꯅꯕ ꯍꯣꯠꯅ ꯌꯍꯥꯏꯅ
ꯑꯗꯨ ꯂꯥꯛꯑ ꯍꯧꯖꯤꯛ ꯑꯃꯨꯛꯀ ꯄ꯭ꯔꯣꯕ꯭ꯂꯦꯝ ꯂꯥꯏꯅꯤꯡꯉꯥꯏ ꯀꯩꯅꯣꯗꯣ ꯗꯤꯖꯔꯦꯁꯟ ꯊꯦꯁꯤꯁ ꯈꯣꯏꯗꯨꯁꯨ ꯔꯦꯖꯤꯁꯇ꯭ꯔꯦꯁꯟ ꯅꯝꯕꯔ ꯏꯕꯤꯗꯕꯅꯦꯕꯗꯨꯗ
ꯎꯝ
ꯑꯗꯨꯒꯤ ꯑꯁ ꯑꯗꯨ ꯏꯕꯤꯗ꯭ꯔꯗꯤ ꯔꯤꯖꯦꯛ ꯇꯧꯒꯅꯤ ꯀꯔꯤ ꯀꯔꯥ ꯇꯧꯅꯤ ꯀꯔꯤ ꯑꯅꯧꯕ ꯅꯧ ꯅꯧꯅ ꯁꯦꯝꯃꯛꯑꯣ ꯍꯥꯏꯒꯦꯔꯥ ꯅꯠꯇ꯭ꯔꯒ ꯗꯥꯏꯔꯦꯛ ꯅꯞ ꯄꯤꯒꯦ ꯈꯟꯕꯅꯦ ꯕꯨꯛꯇꯨꯗ ꯔꯦꯖꯤꯁꯇ꯭ꯔꯦꯁꯟ ꯅꯝꯕꯔꯗꯣ ꯐꯤꯅꯥꯎ ꯇꯧꯔ ꯀꯣ
ꯎꯝ
ꯍꯣꯏ ꯑꯣꯖꯥꯗꯨꯗꯤ ꯑꯩꯈꯣꯏ ꯀꯩꯅꯣꯅꯤꯅꯀꯣ ꯑꯩꯈꯣꯏ ꯃꯤꯅꯤꯅ ꯀꯩꯁꯨ ꯀꯥꯏꯗꯦꯕ
ꯑꯗꯨꯝ ꯈꯪꯅꯝꯅꯤ ꯍꯥꯏꯕ
ꯎꯝ ꯑꯗꯨꯒꯤ ꯈꯔ ꯇꯧꯁꯤꯔꯥ ꯍꯥꯏꯅ ꯈꯟꯅ ꯂꯩꯕꯅꯦ ꯅꯠꯇ꯭ꯔꯗꯤ ꯌꯥꯔꯔꯣꯏꯗ